ꯍꯜꯂꯣ ꯑꯥ ꯇꯥꯕ꯭ꯔꯣ
ꯇꯥꯏꯌꯦ
ꯑꯣ ꯑꯁ ꯉꯁꯥꯏꯗꯣ ꯑ ꯁꯨꯝ ꯁꯨꯝ ꯄꯃꯨꯔꯦ ꯑꯗ ꯉꯁꯥꯏꯗꯣ ꯑꯩ ꯑꯩ ꯀꯣꯜ ꯇꯧꯕꯅꯦ ꯑꯗꯣ ꯃꯇꯣꯝꯇ ꯑꯗꯨꯝ ꯃꯨꯠꯊꯠꯄꯒꯤ ꯑꯩꯗꯤ ꯈꯪꯗꯕ
ꯑꯣꯏꯔꯝꯒꯅꯤ ꯑꯣꯏꯔꯝꯒꯅꯤ
ꯎꯝ ꯑꯁ ꯑꯩ ꯆꯦꯛ ꯉꯂꯥꯏꯗꯕꯤ ꯆꯥ ꯈꯔꯅꯤꯅ ꯃꯨꯛꯀꯥ ꯂꯝ ꯑ ꯑꯣꯏꯅꯦ
ꯀꯔꯤ ꯍꯤꯟꯖꯥꯡ ꯆꯥꯕ꯭ꯔꯣ
ꯑ ꯎꯁꯣꯏ ꯆꯥꯏ
ꯎꯁꯣꯏ ꯎꯁꯣꯏꯁꯦ ꯑꯃ ꯃꯔꯣꯛ ꯃꯦꯜꯂ ꯊꯥꯕ ꯌꯥꯕ ꯌꯥꯕꯗꯨꯔꯣ
ꯑꯣ ꯑꯣ ꯔꯦꯕꯥꯇꯣꯡ ꯔꯦꯕꯥꯇꯣꯡ ꯎꯁꯣꯏꯗꯣ ꯑꯗꯨ ꯆꯥꯏ
ꯃꯇꯝ ꯈꯔ ꯍꯧꯔꯛꯄꯅꯤꯅꯀꯣ ꯁꯤ
ꯑꯣ
ꯆꯥꯏ ꯑꯗꯨ ꯉꯁꯤ ꯌꯥꯝ ꯕꯖꯥꯔꯗꯁꯨ ꯃꯣꯏ ꯇꯤ ꯑꯦꯝ ꯑꯦꯗ ꯕꯖꯥꯔꯗꯁꯨ ꯌꯥꯝ ꯐꯪꯗ꯭ꯔꯤ
ꯎꯝ ꯍꯣꯏ ꯕꯖꯥꯔꯗꯁꯨ ꯎꯗꯦ ꯑꯗꯨꯝ ꯍꯤꯟꯖꯥꯡ ꯂꯧꯕ ꯊꯣꯛꯄ ꯀꯥꯟꯗꯀꯣ
ꯑꯣ ꯅꯪ ꯇꯝꯄꯥꯛ ꯑꯥ ꯇꯥꯏ ꯈꯣꯁꯤꯅꯦ
ꯇꯝꯄꯥꯛꯇ ꯂꯩꯌꯦ
ꯑꯣ ꯈꯣꯏ ꯇꯤ ꯑꯦꯝ ꯑꯦꯜ ꯇꯤ ꯑꯦꯝ ꯑꯦꯜꯗ
ꯑꯣ ꯂꯥꯞꯄꯤꯅꯦ
ꯇꯤ ꯑꯦꯝ ꯑꯦꯜ ꯈꯪꯕ꯭ꯔꯣ
ꯈꯪꯉꯦ
ꯑꯥ
ꯑꯗꯨ ꯌꯥꯝ ꯂꯥꯞꯅ ꯂꯩꯌꯦ ꯑꯗꯨꯗꯤ
ꯍꯥꯥ
ꯌꯥꯝ ꯂꯥꯞꯅ ꯂꯩꯌꯦ
ꯍꯣꯏ ꯑꯩꯈꯣꯏꯖꯦ ꯆꯤꯡ ꯆꯤꯡꯗ ꯅꯨꯡ ꯅꯨꯡ ꯅꯣꯡ ꯆꯨꯗ꯭ꯔꯣ ꯇꯝꯄꯥꯛꯇ
ꯅꯣꯡ ꯆꯨꯗꯦꯗ ꯅꯨꯡꯁ ꯌꯥꯝ ꯁꯥꯏꯑꯦ
ꯑꯣ ꯑꯁ ꯉꯁꯥꯏꯗꯤ ꯐꯥꯖꯅ ꯆꯨꯑꯦ ꯑꯗꯣ ꯍꯧꯖꯤꯛꯇꯤ ꯈꯔꯗꯤ ꯂꯦꯞꯈ꯭ꯔꯦ
ꯑꯣ ꯅꯣꯡ ꯆꯨꯕꯅ ꯅꯨꯡꯉꯥꯏꯔꯝꯒꯅꯤꯗ ꯆꯤꯡꯗꯗꯤ ꯏꯪꯕꯅꯤ ꯑꯗꯨꯁꯨ ꯇꯝꯄꯥꯛꯇꯗꯤ ꯑꯁ ꯁꯥꯏꯌꯦ
ꯑꯁ ꯆꯤꯡꯗꯗꯤ ꯌꯥꯝ ꯏꯪꯉꯦꯍꯦ ꯍꯧꯖꯤꯛ ꯖꯦꯀꯦꯠ ꯍꯥꯞꯄꯒ ꯂꯥꯏꯕꯤꯅꯤꯍꯦ
ꯑꯁ ꯅꯨꯡꯉꯥꯏꯔꯝꯒꯅꯤꯍꯦ
ꯑꯗꯣ ꯋꯗꯔꯁꯤꯞ ꯀꯄꯣꯔꯔꯥ ꯀꯣꯔꯤꯌꯥꯒ ꯆꯞ ꯃꯥꯟꯅꯕꯅꯦ ꯍꯣꯒꯤ ꯇꯧꯔꯒ ꯀꯣ
ꯑꯣ
ꯀꯣꯔꯤꯌꯥꯒꯤ ꯎꯝ ꯀꯣꯔꯤꯌꯥꯒ ꯑ ꯀꯔꯤꯌꯥꯒ ꯃꯟꯈ꯭ꯔꯦ
ꯑꯁ ꯑꯗꯨꯗꯤ ꯑꯗꯨꯗ ꯂꯩꯕꯅ ꯐꯔꯅꯤꯅ
ꯎꯝ ꯑ
ꯅꯣꯏꯒꯤ ꯑꯗꯨꯔꯣꯝꯗ ꯑꯗꯨꯅ ꯂꯩꯕ ꯅꯨꯡꯉꯥꯏꯒꯗꯕ ꯃꯥꯜꯂꯦ ꯅꯪ ꯀꯣꯂꯦꯖ ꯀꯥꯔꯤꯕ꯭ꯔꯣ ꯂꯣꯏꯔꯕꯣ
ꯄ ꯀꯣꯁꯤ ꯀꯕ ꯂ ꯑꯣꯏꯦꯗ
ꯑꯣ ꯆꯍꯤ ꯀꯌꯥꯗ ꯂꯣꯏꯕ꯭ꯔꯥ
ꯀꯣꯏꯈꯔꯦ ꯑꯣꯏꯣꯏꯗ
ꯇꯨ ꯊꯥꯎꯖꯟ ꯀꯌꯥꯗ ꯁꯤꯛꯁꯇꯤꯟ ꯐꯤꯐꯇꯤꯟ ꯐꯣꯔꯇꯤꯟ ꯁꯚꯦꯟꯇꯤꯟ
ꯐꯐꯇꯤꯟ ꯁꯤꯛꯁꯇꯤꯟ
ꯑꯣ ꯑꯁ ꯌꯥꯝ ꯀꯨꯏꯔꯦꯅꯦ ꯑꯗꯨꯗꯤ
ꯎꯝ ꯑꯩꯈꯣꯏꯗꯤ ꯁꯤꯕꯤ ꯀꯦ ꯑꯣꯏꯈ꯭ꯔꯦ
ꯁꯤꯕꯤꯛꯛꯇꯦ ꯑꯣꯏꯈ꯭ꯔꯦ ꯍꯥꯏꯅꯦ ꯑꯁ ꯑꯩꯈꯣꯏ ꯈꯨꯟꯗꯁꯨ ꯁꯤꯕꯤ ꯀꯦ ꯑꯣꯏꯕ ꯌꯥꯝ ꯂꯩꯌꯦ
ꯁꯤꯕꯤꯒꯦ ꯈꯪꯕ꯭ꯔꯣ
ꯈꯪꯉꯦꯗ
ꯁꯤꯕꯤ ꯀꯦ ꯃꯗꯤꯤ ꯅꯠꯇꯦꯗ ꯑꯗꯨ ꯑꯣꯏꯔꯁ ꯑꯗꯨꯝ ꯁꯤꯕꯤ ꯀꯦꯒꯤ
ꯑꯣꯏꯔꯦꯗ ꯑꯗꯨꯝ ꯑꯉꯥꯡꯁꯤꯡ ꯂꯩ ꯖꯨꯅꯤꯌꯔꯁꯤꯡꯗꯣ
ꯁꯤꯕꯤꯤ ꯀꯦ ꯃꯥꯪꯗꯤ ꯑꯣꯏꯗꯤ ꯑꯣꯏꯅꯅꯤ ꯏꯪꯗꯦꯗ
ꯑꯩꯈꯣꯏ ꯏ ꯄꯥꯎ ꯂꯩꯁꯥꯕꯤ ꯁꯥꯔꯤ ꯑꯣꯏꯔꯦ
ꯅꯪ ꯅꯪꯒꯤ ꯆꯍꯤꯒꯦ ꯁꯔꯕꯣ
ꯑꯣ ꯑꯩ ꯇ꯭ꯋꯦꯟꯇꯤ ꯐꯥꯏꯚ ꯈꯛꯇ ꯉꯥꯏꯔꯤ ꯌꯦꯡꯉꯣ ꯑꯉꯥꯡꯅꯦ ꯑꯗꯨꯝ ꯃꯣꯏꯅꯗꯤ ꯂꯩꯁꯥꯕꯤ ꯁꯥꯔꯤꯅꯤꯅ ꯍꯥꯏꯕꯤꯌꯦ
ꯎꯝ
ꯎꯝ ꯑꯩꯈꯣꯏꯒꯤ ꯖꯨꯅꯤꯌꯔ ꯌꯥꯝ ꯌꯥꯝꯃꯦꯕ ꯈꯨꯟꯗꯗꯤ
ꯎꯝ ꯂꯩꯁꯥꯕꯤ ꯍꯣꯏ ꯂꯩꯁꯥꯕꯤꯗꯤ ꯇ꯭ꯋ ꯐꯥꯏꯚ ꯇ꯭ꯋꯤꯛ ꯍꯣꯏ ꯑꯗꯨ ꯗꯤꯁꯥꯕꯤ ꯈꯔꯤ ꯍꯥꯏꯕꯁꯨ ꯌꯥꯔꯗ ꯑꯗꯨꯅꯅꯦ
ꯑꯁ ꯀꯗꯥ ꯍꯥꯏ ꯅꯤꯅ ꯑꯗꯨꯃꯥꯏꯅ ꯍꯥꯏꯕꯤꯒꯅꯨ ꯊꯋꯥꯏ ꯅꯨꯡꯉꯥꯏꯇꯦ
ꯌꯥꯔꯦ ꯑꯩꯈꯣꯏꯗꯤ ꯁꯤꯗ ꯑꯉꯥꯡꯅꯦꯅ ꯈꯜꯂꯦ ꯑꯗꯨ ꯈꯨꯟꯗ ꯖꯨꯅꯤꯌꯔ ꯃꯌꯥꯝ ꯑꯃ ꯊꯣꯛꯂꯛꯑꯦ ꯑꯗꯨꯅ ꯃꯣꯏꯅ ꯁꯥꯕꯤ ꯁꯔꯤ ꯃꯠꯇ ꯆꯤꯡ ꯕꯤꯔꯦ
ꯎꯝ
ꯑꯗꯣ ꯑꯩꯈꯣꯏ ꯈꯨꯟꯗ ꯑ ꯍꯥꯏꯗꯤ ꯑꯩꯈꯣꯏ ꯈꯨꯟꯗ ꯍꯧꯖꯤꯛ ꯂꯩꯕꯁꯤꯡꯗꯨ ꯁꯥꯔꯤꯅꯦꯕ ꯁꯥꯔꯤ ꯐꯥꯎ ꯀꯨꯝꯗ꯭ꯔꯤꯗ ꯑꯗꯨꯏ ꯑꯣꯏꯅ ꯁꯤꯕꯤ ꯀꯦ ꯑꯣꯏꯅ ꯊꯣꯟꯝꯕꯤꯈ꯭ꯔꯦ
ꯎꯝ ꯅꯣꯏ ꯁꯦ ꯅꯪ ꯅꯪ ꯂꯩꯕꯁꯦ ꯑ
ꯎꯝ ꯑꯦꯟꯗꯤꯌꯥꯗ꯭ꯔꯣ ꯇꯝꯄꯥꯛ ꯇ ꯍꯥꯏꯗꯨꯣ ꯑꯦꯟꯗꯤꯌꯥꯔꯗ꯭ꯔꯣ ꯇꯝꯄꯥꯛꯇ ꯑꯩꯈꯣꯏ ꯑꯩꯈꯣꯏ ꯈꯨꯟ ꯌꯥꯝ ꯂꯩꯅ ꯑꯩꯈꯣꯏ ꯔꯣꯡꯃꯩ ꯈ‌ꯣꯏ
ꯑꯣ
ꯈꯪꯗꯦꯕ‌ꯣ ꯑꯦꯝ ꯇꯤ ꯑꯦꯜ ꯑꯦꯝ ꯇꯤ ꯑꯦꯜ ꯍꯥꯏꯕꯅ ꯉꯁꯥꯏꯗꯤ
ꯑꯦꯟ ꯗꯤ ꯑꯦꯜ ꯍꯥꯏꯕꯅꯤ
ꯑꯦꯟ ꯗꯤ ꯑꯦꯜ
ꯑꯦꯟ ꯐꯣꯔ ꯅꯦꯁ ꯌꯦꯁ ꯑꯦꯟ ꯑꯦꯁ
ꯑꯦꯟ ꯗꯤ ꯑꯦꯜ
ꯑꯦꯟꯗꯤꯑꯦꯜ ꯈꯪꯗ‍꯭ꯔ‌ꯣ
ꯑꯈꯨꯟꯒꯤ ꯃꯤꯡꯔꯣ
ꯍ‌ꯣꯏ ꯑꯩꯅ ꯁꯣꯔꯠ ꯐꯣꯔꯝ ꯍꯥꯏꯕꯒꯤꯅꯤ ꯁꯣꯔꯠꯀꯠ ꯍꯥꯏꯕꯒꯤ ꯑꯗꯣ ꯌꯨ ꯌꯨꯨꯒꯨꯝꯕ ꯌꯨꯒꯨꯝꯕ ꯊꯣꯡꯉꯒ ꯇꯤꯡ ꯀꯥ ꯑꯣꯏꯔꯒꯣ ꯑꯪꯀꯜ ꯂꯣ ꯑꯩ ꯌꯥꯝ ꯂꯥꯏꯕꯗꯣ ꯑꯗꯨ ꯑꯗꯨ ꯍꯨꯟꯗ꯭ꯔꯣ ꯍꯥꯏꯕꯅꯤꯗ
ꯑꯩ ꯑꯗꯨ ꯑꯗꯨ ꯍꯥꯏꯗꯤ ꯃꯤꯛꯁ ꯎꯞ ꯂꯣꯏꯅ ꯇꯧꯋꯦꯗ ꯂꯩꯕ ꯖꯒꯥꯗꯣ ꯑꯩꯈꯣꯏꯅ ꯍꯥꯏꯗꯤ ꯔꯦꯟꯗ ꯂꯩꯕꯅꯦꯕꯀꯣ ꯑꯗꯨꯗ ꯑꯗꯨꯒꯨꯝꯕ ꯂꯣꯏꯅ ꯂꯣꯏꯅ ꯁꯨꯔꯦ ꯑꯩꯈꯣꯏꯅ ꯂꯩꯃꯤꯟꯅꯕꯗꯣ ꯍꯥꯏꯗꯤ ꯑ ꯇꯝꯄꯥꯛ ꯀꯣꯂꯦꯖ ꯂꯣꯏꯔꯦ
ꯑꯩꯈꯣꯏꯅ ꯂꯩꯕ ꯖꯒꯥꯗꯣ ꯍꯥꯏꯗꯤ ꯇꯝꯄꯥꯛꯀꯤ ꯃꯦꯟ ꯃꯦꯟ ꯖꯒꯥꯗ ꯑꯣꯏꯒꯅꯤ ꯍꯥꯏꯕꯗꯤ ꯎꯝ ꯕꯖꯥꯔꯁꯨ ꯅꯛꯄꯀ‌ꯣ ꯑꯗꯨꯒ ꯑꯇꯣꯞ ꯑꯇꯣꯞꯄ ꯂꯝꯕꯤ ꯆꯠꯄꯒꯤꯁꯨ ꯅꯛꯄ ꯃꯐꯝ ꯑꯣꯏꯕ
ꯑꯣ
ꯃꯦꯟ ꯃꯦꯟ ꯑꯣꯏꯔꯗꯤ
ꯎ ꯑꯗꯨꯗꯤ ꯑꯩ ꯑꯩꯁꯨ ꯈꯪꯔꯝꯅꯤꯗ
ꯎꯝ ꯈꯪꯕ ꯌꯥꯏ
ꯐꯥꯔꯁ ꯂꯤꯇꯔꯗꯣ ꯍꯥꯏꯔꯣꯅꯦ
ꯑ ꯎꯝ ꯑꯦꯝꯗꯒꯤ ꯍꯧꯕꯅꯦ
ꯑꯦꯝ
ꯎꯝ
ꯑꯣ ꯐꯉꯦ ꯐꯉꯦ
ꯑꯩꯅ ꯑꯩꯅ ꯀꯩꯅꯣ ꯇꯧꯕꯅꯦ ꯌꯦꯡꯉꯨꯅꯦ
ꯃꯤꯖꯣꯔ ꯀ‌ꯣ
ꯅꯠꯇꯦ ꯅꯠꯇꯦ
ꯎ
ꯃꯍꯥꯅꯦ ꯃꯍꯥ
ꯑꯣ ꯍꯣ ꯍ‌ꯣ ꯍ‌ꯣ ꯑꯆꯥ ꯑꯆꯥ ꯑꯆꯥ ꯑꯩꯅꯦ ꯅꯪ ꯆꯣꯏꯦ ꯌꯥꯝ ꯍꯥꯏꯌꯦ ꯃꯍꯥꯗꯁꯨ ꯑꯩꯈꯣꯏ ꯃꯍꯥꯗꯁꯨ ꯑꯩ ꯑꯩ ꯑꯗꯨꯝ ꯀꯣꯏꯔ ꯑꯗꯨꯗꯥꯏꯁꯨ ꯑꯁ ꯆꯍꯤꯍꯤ ꯃꯔꯤ ꯃꯉꯒ ꯇꯝꯄꯥꯛꯇ ꯂꯩꯔꯤꯗ ꯃꯔꯤ ꯃꯉꯥ
ꯑꯣ ꯑꯣ ꯑꯗꯣ ꯍꯧꯖꯤꯛꯁꯨ ꯂꯩꯕ ꯌꯥꯗ꯭ꯔꯣ
ꯑꯁ ꯍꯧꯖꯤꯛꯤ ꯊꯕꯛ ꯂꯩꯇ꯭ꯔꯒ ꯀꯃꯥꯏꯅ ꯂꯩꯅꯤꯦ ꯇꯝꯄꯥꯛꯦ
ꯎꯝ ꯊꯕꯛ ꯊꯤꯒꯗꯕꯅꯤꯅꯦ
ꯊꯕꯛꯕꯨꯗꯤ ꯂꯩꯒꯅꯤꯗ ꯑꯗꯨ ꯑꯣꯏꯔꯁꯨ ꯑꯁ ꯊꯕꯨꯗꯤ ꯂꯩꯒꯅꯦꯗꯣ ꯍꯤꯡꯅꯤꯉꯥꯏꯒꯤ ꯊꯕꯛꯇꯨ ꯑꯗꯨꯒꯨꯝꯕꯗ ꯄꯥꯔꯠ ꯇꯥꯏꯝ ꯇꯧꯔꯒ ꯂꯩꯔꯗꯤ ꯈꯔ ꯐꯔꯛ ꯇꯥꯍꯅꯤꯡꯕ ꯑꯩꯈꯣꯏ ꯇꯤ ꯑꯦꯝ ꯑꯦꯜꯗ ꯕꯤꯖꯤꯅꯦꯁ ꯃꯆꯥ ꯃꯆꯥ ꯇꯧꯔꯒ ꯂꯩꯕꯅꯦ ꯍꯧꯖꯤꯛ
ꯗꯁꯨ ꯐꯥꯏꯗ ꯀꯣ ꯍꯥꯏꯗꯤ ꯑꯗꯨ ꯃꯐꯝꯁꯨ ꯌꯥꯝ ꯈꯨꯟ ꯌꯥꯝ ꯆꯥꯎꯕꯅꯤꯅꯀꯣ ꯍꯥꯏꯗꯤ ꯕꯤꯖꯤꯅꯦꯁ ꯇꯧꯔ ꯂꯩꯕꯨ ꯁꯨ ꯌꯥꯒꯅꯤꯕ ꯍꯥꯏꯗꯤ ꯌꯥꯝ ꯄꯤꯛꯄ ꯈꯨꯟꯗꯤ ꯅꯠꯇ꯭ꯔꯦꯕ ꯑꯗꯨꯗ
ꯎꯝ
ꯁꯤꯕꯤꯀꯦ ꯆꯤꯡꯉꯦ ꯍꯥꯏꯔꯗꯤ ꯌꯨꯝꯁꯨ ꯄꯥꯟꯕ ꯌꯥꯔꯦ
ꯑꯏꯅ
ꯌꯨꯝ ꯄꯥꯡꯈ꯭ꯔꯣ ꯀꯥꯟꯅꯗꯦ
ꯑ ꯎꯝ ꯈꯪꯗ꯭ꯔꯦ ꯅꯨꯄꯤꯁꯦ ꯈꯔ ꯅꯨꯄꯤꯁꯦ ꯈꯔ ꯐꯪꯗ꯭ꯔꯤꯅꯦ ꯑꯩꯁꯦ
ꯆꯃꯟꯃꯤꯒꯤꯔꯣ
ꯑ
ꯁꯛ ꯁꯛ ꯌꯥꯝ ꯐꯖꯕꯁꯨ ꯅꯨꯄꯤ ꯐꯪꯗꯕꯅꯤꯅꯦ
ꯁꯨꯃꯥꯏ ꯍꯥꯏꯕ꯭ꯔꯣ ꯍꯥꯏꯅꯕ꯭ꯔꯣ ꯑꯣ ꯑꯗꯨꯗꯤ ꯈꯪꯗ꯭ꯔꯦ ꯑꯩꯈꯣꯏꯗꯤ ꯁꯛꯇꯨ ꯌꯥꯝ ꯐꯖꯕꯗꯤ ꯑꯣꯏꯗꯦꯗ ꯑꯗꯨ ꯑꯣꯏꯔꯁꯨ ꯌꯥꯝꯅꯊꯤꯕꯁꯨ ꯑꯣꯏꯗꯕ
ꯏꯁꯁ ꯈꯔ ꯌꯦꯡꯕ ꯌꯥꯏ ꯍꯥꯏꯕꯗꯣ ꯑꯁ ꯅꯨꯄꯤꯗꯤ ꯐꯪꯒꯅꯤꯗ ꯅꯨꯄꯤꯕꯨ ꯌꯥꯝ ꯂꯩꯕꯅꯤꯗ ꯃꯁꯛ ꯐꯖ ꯐꯖ ꯆꯕ
ꯎꯝ ꯑꯦ ꯑꯩꯈꯣꯏꯗꯤ ꯅꯨꯄꯤ ꯌꯥꯝ ꯐꯖꯕꯖ ꯃꯟꯕꯁꯨ ꯌꯥꯝ ꯑꯩꯒꯤ ꯅꯨꯄꯤꯅꯦꯅ ꯂꯥꯎꯅꯤꯡꯗꯦ ꯑꯗꯨꯒ ꯁꯛꯁꯨ ꯌꯥꯝꯅ ꯑꯗꯨꯝ ꯌꯦꯡꯕ ꯣꯏ ꯌꯥꯕ ꯑꯗꯨꯒ ꯌꯦꯦꯟ ꯈꯔꯇꯁꯨ ꯇꯥꯕ ꯑꯗꯨꯒ ꯑꯩꯈꯣꯏ ꯌꯦꯟ ꯈꯔꯁꯨ ꯇꯕ ꯊꯕꯛꯁꯨ ꯑꯗꯨꯝ
ꯂꯣꯏꯅ ꯊꯕꯛ ꯁꯤꯁꯨ ꯇꯧꯕ ꯌꯥꯏ ꯇꯧꯕ ꯌꯥꯏ ꯍꯥꯏꯔ ꯂꯩꯗꯅꯀꯣ
ꯑ ꯊꯕꯛ ꯂꯣꯏꯅ ꯍꯩꯕꯗꯣ ꯂꯩꯕꯅꯦꯗ ꯌꯥꯝꯅ ꯑꯗꯨꯒꯨꯝꯕꯁꯨ
ꯑꯁ ꯑꯩꯁꯨ ꯐꯥꯟꯗꯔꯤꯌꯦ ꯅꯤ
ꯑꯁ ꯅꯣꯏꯒꯤ ꯑꯗꯨ ꯈꯨꯟ ꯈꯨꯟ ꯑꯗꯨꯃꯛ ꯆꯥꯎꯕ ꯑꯗꯨꯕꯨ ꯍꯧꯖꯤꯛꯐꯥꯎ ꯐꯪꯗ꯭ꯔꯗꯤ ꯂꯣꯏꯔꯍꯦ
ꯑꯁ ꯍꯨꯟ ꯆꯔꯁꯨ
ꯑ
ꯆꯥꯟꯅꯕ ꯍꯥꯏꯁꯦ ꯌꯥꯝ ꯌꯥꯝ ꯎꯝ
ꯌꯥꯝꯅꯨꯡ ꯋꯥꯏꯑꯌꯦ
ꯎꯝ ꯌꯥꯝ ꯋꯥꯕꯅꯤ
ꯐꯪꯕ ꯌꯥꯝ ꯋꯥꯕ ꯑꯣ ꯑꯗꯨꯗꯤ ꯀꯣꯟꯅ ꯏꯁꯣꯔꯅ ꯇꯝꯕꯗꯣ ꯑꯗꯨ ꯌꯦꯡꯂꯡꯣ ꯏꯁꯣꯔꯅꯗꯤ ꯅꯪꯒꯤꯗꯃꯛ ꯂꯥꯏꯐ ꯄꯥꯔꯠꯅꯔ ꯑꯃꯗꯤ ꯊꯝꯃꯝꯒꯅꯦꯕꯀꯣ ꯑꯗꯨꯏꯔ ꯎ ꯑꯗꯨꯝ ꯉꯥꯏꯔꯣ ꯑꯗꯨꯒ ꯉꯥꯏꯔꯒ ꯐꯪꯗꯗꯤꯅ ꯑꯗꯨꯝ ꯍꯟꯅꯨꯔꯦ
ꯎꯝ
ꯎꯝ ꯃꯇꯝꯗ ꯐꯪꯗ꯭ꯔꯒꯗꯤ ꯅꯪ ꯊꯤꯒꯗꯕ ꯑꯗꯨꯝ ꯐꯪꯗ꯭ꯔꯦ ꯍꯥꯏꯔ ꯇꯨꯃꯤꯟꯅ ꯂꯩꯔꯗꯅ ꯍꯜꯅꯔ
ꯎꯝ
ꯔ ꯑꯣꯏꯅ
ꯑꯅꯕ ꯆꯩ ꯆꯩꯁꯨ ꯄꯥꯏꯔꯒ ꯈ꯭ꯋꯥꯡ ꯀꯣꯜꯂꯒ ꯆꯠ
ꯌꯥꯔꯦ ꯑꯗꯨ ꯃꯇꯝꯗꯤ ꯑꯦꯁ ꯍꯝ ꯍꯝ
ꯏ ꯎꯔꯅꯤ ꯍꯥꯏꯌꯣ
ꯑ ꯑꯗꯨꯅꯦ ꯆꯍꯤ ꯍꯦꯟꯗꯣꯛꯇ꯭ꯔꯤꯉꯩꯗ ꯑꯩ
ꯎꯝ ꯉꯝꯗꯤ ꯀꯃꯥꯏ ꯀꯃꯥꯏꯅꯗ ꯑꯗꯣ ꯀꯃꯥꯏ ꯀꯃꯥꯏꯅ ꯀꯔꯝ ꯀꯥꯟꯗ ꯌꯨꯝ ꯄꯥꯟꯒꯦꯅ ꯈꯟꯕ꯭ꯔꯗꯤ
ꯑꯩꯠꯇꯤ ꯊꯥꯔꯇꯤ ꯋꯥꯟ ꯊꯥꯔꯇꯤ ꯇꯨ ꯑꯗꯨꯃꯥꯏꯅ ꯄꯥꯟꯒꯅꯤ
ꯑꯗꯨꯗꯤ ꯊꯦꯡꯃꯥꯟꯈ꯭ꯔꯦꯍꯦ ꯅꯪꯁꯨ ꯅꯨꯄꯤ ꯑꯣꯏꯔꯒ ꯑꯁ
ꯄꯣꯔ ꯑꯣꯏꯖꯗꯤ ꯌꯨꯝ ꯄꯥꯟꯕ ꯌꯥꯗꯦ
ꯑꯁ ꯃꯦꯆꯌꯣꯔ ꯑꯣꯏꯔꯁꯨ ꯅꯨꯄꯤ ꯍꯥꯏꯩꯁꯦ ꯊꯥꯔꯇꯤ ꯄ꯭ꯂꯥꯁ ꯀꯔꯗꯛ ꯑꯉꯥꯡ ꯍꯥꯏꯗꯤ ꯍꯧꯖꯤꯛꯀꯥꯟꯁꯦ ꯔꯤꯄ꯭ꯔꯣꯗ ꯇꯤꯞ ꯁꯤꯁꯇꯦꯝꯗ ꯅꯨꯄꯤꯁꯤꯡꯁꯦ